ꯇꯥꯔꯤꯕ꯭ꯔꯣ
ꯑꯁ ꯅꯆꯦ ꯑꯩꯁꯦ ꯇꯥꯔꯦꯅꯦ ꯈꯔ ꯂꯩꯔꯗꯤ ꯇꯨꯝꯅꯤꯡꯉꯥꯏ ꯀꯨꯝꯈ꯭ꯔꯅꯤ ꯅꯪ ꯐꯣꯟ ꯁꯅꯕ
ꯅꯪꯅ ꯅꯪꯅ ꯏꯆꯦ ꯀꯧ ꯍꯥꯏꯕꯗꯨꯗ ꯑꯩ ꯁꯨꯝ ꯀꯧꯔꯛꯄ ꯋꯥꯅꯤꯀꯣ
ꯍꯣꯏ ꯍꯣꯏ ꯀꯧꯋꫭ ꯑꯩꯗꯤ ꯃꯤꯅ ꯏꯆꯦ ꯀꯧꯕꯁꯦ ꯌꯥꯝ ꯍꯔꯥꯎꯋꯦ ꯀꯔꯤꯔꯣ
ꯑꯁ ꯌꯥꯔꯦ ꯑꯗꯨꯗꯤ ꯅꯪꯒꯤ ꯅꯪꯒꯤ ꯃꯤꯡ ꯑꯣꯏꯅ ꯀꯧꯔꯒꯦ ꯃꯊꯪꯗꯀꯣ ꯍꯔꯥꯎꯃꯟꯗꯅ ꯌꯥꯗꯧ ꯃꯥꯥꯟꯇꯦ
ꯑꯩꯒꯤ ꯃꯤꯡꯁꯦ ꯃꯤ ꯑꯇꯣꯞꯄꯅ ꯀꯧꯕꯗꯗꯤ ꯇꯥꯕ ꯅꯨꯡꯉꯥꯏꯇꯦꯗ ꯑꯗꯨ ꯌꯥꯝ ꯅꯨꯡꯁꯤ ꯑꯗꯨꯝ ꯅꯪꯅ ꯀꯧꯕ ꯑꯩ ꯑꯃꯨꯛꯗꯁꯨ ꯇꯥꯗ꯭ꯔꯤꯗ ꯑꯗꯨꯒꯤ ꯅꯣꯡꯃ ꯀꯧꯔꯣ ꯀꯩꯅꯣ ꯏꯃꯥ ꯀꯔꯤ
ꯍꯣꯏꯅꯦ ꯑꯁ ꯀꯅꯥ ꯈꯪ ꯅꯨꯡꯇꯤ ꯀꯧꯔ ꯂꯩꯔꯝꯃꯗꯤ
ꯎꯝꯝꯝ ꯋꯥꯔꯤꯗꫭ
ꯅꯨꯡꯇꯤ ꯀꯧꯔꯒ ꯂꯩꯔꯝꯃꯗꯤ ꯁꯣꯏꯗ꯭ꯔꯣꯕ
ꯃꯥꯅꯤ ꯃꯥꯅꯤ ꯀꯅꯥ ꯈꯪꯅꯤ ꯃꯇꯝ ꯃꯇꯝ ꯃꯇꯝ ꯃꯇꯝꯅ ꯄꯨꯔꯛꯑꯗꯤ ꯀꯃꯥꯏꯅ ꯇꯧꯗꯣꯏꯅꫭ ꯃꯅꯤꯄꯨꯔꯤ ꯐꯤꯂꯝꯗꯒ ꯃꯅꯤꯄꯨꯔꯤ ꯐꯤꯂꯝꯗ ꯀꯥ ꯍꯥꯏꯖꯕ ꯗꯥꯏꯂꯣꯛꯇ ꯈꯪꯕ꯭ꯔꯣ
ꯍꫭꯠꯅꯦ
ꯁꯨꯝ ꯂꯨꯕꯨ ꯂꯨ ꯂꯨꯁꯜꯂꯗꯤ ꯂꯧꯅꯕ ꯍꯥꯏꯗꯣ
ꯑꯗꯨꯅꯦ ꯑꯗꯨ ꯇꯧꯔꯗꯤꯀꯣ
ꯎꯝ
ꯃꯤ ꯑꯃꯁꯦ ꯑꯩꯈꯣꯏꯅꯤꯁꯦ
ꯎꯝ
ꯒꯤꯐ ꯊꯤꯟꯗ꯭ꯔꯗꯤ ꯌꯥꯔꯣꯏꯍꯦ
ꯑꯦ ꯑꯗꯨꯗꯤ ꯍꯣꯠꯅꯕ ꯇꯥꯕꯅꯤꯅ ꯒꯤꯐ ꯃꯆꯥꯒꯤꯗꯃꯛꯇ
ꯅꯠꯇꯦ ꯑꯩꯈꯣꯏꯅꯤꯕꯨ ꯊꯨꯡꯕꯨ ꯊꯨꯡꯅꯔꯗꯤꯀꯣ ꯃꯤ ꯑꯃꯗꯨꯗꯤ ꯒꯤꯐ ꯄꯤꯅꯤꯡꯉꯥꯏ ꯂꯩꯔꯦꯕ
ꯀꯅꯥ ꯃꯤ ꯑꯃ ꯍꯥꯏꯗꯤ ꯀꯅꯥꯅꯣ
ꯍꯣꯔꯦꯟ ꯍꯥꯏꯒꯦꯕꯗꯣ
ꯎ
ꯑꯗꯨꯅꯤꯗ ꯀꯩꯅꯣꯝꯃ ꯄꯣꯠ ꯑꯐ ꯑꯐꯕ ꯄꯤꯗꯗꯤ ꯌꯥꯔꯣꯏꯕ
ꯃꯆꯥ ꯑꯣꯏꯕ꯭ꯔꯥ ꯑꯆꯧꯕ ꯑꯣꯏꯕ꯭ꯔꯥ
ꯃꯤꯗꯨꯔꯣ
ꯄꯣꯠ ꯄꯣꯠꯁꯥꯛ ꯄꯤꯒꯗꯕꯇꯣ
ꯄꯣꯠꯁꯛꯇꯣ ꯃꯥꯁꯨ ꯃꯣꯏ ꯃꯥꯅꯁꯨ ꯑꯩꯈꯣꯏꯅꯤꯕꯨ ꯀꯥꯎꯗꯕ ꯑꯃ ꯄꯤ ꯀꯥꯎꯗꯕ ꯊꯨꯡꯅꯕꯕꯨ ꯊꯨꯡꯅꯥꯏꯔꯦꯈꯣꯏꯅꯤꯁꯦ ꯀꯥꯎꯗꯤ ꯀꯥꯎꯛꯅꯔꯔꯣꯏꯅ ꯑꯗꯨꯃꯥꯏꯅ ꯄꯤꯔꯅꯤꯅ ꯑꯩꯈꯣꯏꯁꯨ ꯃꯥꯒꯤꯗꯃꯛ ꯀꯥꯎꯔꯣꯏꯗꯕ ꯀꯩꯅꯣꯝꯃ ꯄꯤ ꯇꯥꯔꯦꯅ
ꯎꯝ ꯄꯤꯊꯣꯛꯑꯒ ꯂꯣꯏꯅꯦ
ꯃꯥꯅ ꯄꯤꯔꯛꯄꯒꯤ ꯃꯇꯨꯡ ꯏꯟꯅꯀꯣ
ꯁꯤꯒꯤ ꯁꯤꯒꯤ ꯋꯥꯔꯤꯒꯤ ꯃꯇꯨꯡ ꯏꯟꯅꯗꯤ ꯁꯣꯝꯒꯤꯁꯦ ꯃꯤ ꯑꯃꯅ ꯄꯣꯠꯁꯛ ꯑꯆꯧꯕ ꯄꯗꯤ ꯄꯤꯔꯝꯕꯖꯥꯠꯅꯤꯍꯦ
ꯍꯣꯏ ꯄꯤꯔꯛꯑꯦ ꯚ ꯑꯩ ꯍꯣꯔꯦꯟꯦꯟ ꯍꯥꯏꯌꯦꯦꯕ
ꯋꯥꯥꯏ ꯅꯨꯄꯥꯔꯣ ꯅꯨꯄꯤꯔꯣ ꯅꯨꯄꯥꯔꯣ ꯅꯨꯄꯤꯔꯣ
ꯅꯠꯇꯦ ꯑꯩꯈꯣꯏ ꯏꯅꯤ ꯍꯧꯖꯤꯛ ꯐꯣꯟ ꯇꯧꯅꯔꯤꯁꯦ
ꯍꯣꯏ
ꯀꯟꯅ ꯅꯨꯡꯁꯤ ꯋꯥꯔꯤ ꯁꯥꯟꯅꯔꯤꯁꯦ ꯃꯤ ꯑꯃꯒꯤ ꯃꯇꯦꯡꯅꯅꯦꯕ
ꯑꯆꯥ ꯑ ꯐꯩ ꯐꯥꯏꯗꯨꯖꯣ
ꯑꯗꯨꯒꯤ ꯃꯤꯗ ꯒꯤꯐ ꯊꯤꯜꯂꯨꯁꯦ ꯍꯥꯏꯕꯅꯤꯗ ꯀꯥꯎꯔꯣꯏꯗꯕ ꯄꯣꯠ ꯑꯃ ꯀꯣ
ꯌꯥꯏ ꯌꯥꯏ
ꯈꯪꯗꯦꯗ ꯐꯥꯀꯤ ꯇꯧꯁꯤꯟꯅꯕ ꯋꯥꯅꯤꯅ ꯈꯔ
ꯉꯁꯤꯗꯤ ꯑꯁ ꯊꯥꯁꯦ ꯐꯖꯅ ꯊꯣꯛꯏꯅꯦ ꯀꯃꯥꯏꯅ ꯇꯧꯗꯣꯏꯅꯣ
ꯀꯩꯗꯧꯔꯒꯦ
ꯑꯩꯈꯣꯏꯔꯣꯝꯁꯦ ꯉꯁꯥꯏꯗꯤ ꯅꯨꯡꯊꯤꯟꯜꯗꯤ ꯌꯥꯝ ꯁꯥꯏ ꯍꯥꯏꯕꯅꯤꯅꯀꯣ ꯑꯩ
ꯍꯣꯏ
ꯑꯗꯣ ꯍꯧꯖꯤꯛꯇꯤ ꯑꯁ ꯏꯪ ꯏꯪ ꯂꯥꯎꯔꯒ ꯋꯦꯗꯔꯁꯦ ꯇꯦꯔꯦꯖꯇ ꯐꯝꯃꯀꯥꯟꯗ ꯀꯩ ꯀꯩꯅꯣ ꯌꯥꯝ ꯅꯤꯡꯁꯤꯡꯅꯔꯤꯅꯦ
ꯅꯪꯥꯏꯕꯨꯗꯤꯁꯤꯅ ꯃꯅꯤ
ꯊꯥꯁꯦ ꯑꯃꯨꯛꯀ ꯎꯕꯗ ꯀꯩ ꯀꯩꯅꯣ ꯌꯥꯝ ꯅꯤꯡꯁꯤꯡꯈ꯭ꯔꯦ
ꯑꯥ ꯑꯗꯨꯅꯤ ꯑꯩꯅ ꯑꯩ ꯌꯥꯝ ꯅꯤꯡꯁꯤꯡ ꯌꯥꯝ ꯅꯤꯡꯁꯤꯡꯉꯣ ꯅꯤꯡꯁꯤꯡꯉꯣ
ꯃꯦꯃꯣꯔꯤꯁꯦ ꯌꯥꯗꯤ ꯌꯥꯕꯖꯥꯠꯅꯤ ꯑꯩꯒꯤꯁꯨ
ꯍꯅꯦ
ꯈꯨꯗꯛ ꯈꯨꯗꯛꯇ ꯈꯨꯗꯛ ꯈꯨꯗꯛꯇ ꯑꯗꯨ ꯃꯦꯃꯣꯔꯤꯁꯦ ꯆꯦꯟꯖ ꯂꯥꯛꯑꯦꯕꯀꯣ
ꯍꯣꯏ ꯑꯁ ꯀꯅꯥ ꯀꯅꯥ ꯑꯩꯕꯨ ꯋꯥꯔꯤ ꯇꯧ ꯇꯧꯔꯒ ꯑꯇꯣꯞꯄ ꯅꯨꯄꯤ ꯈꯜꯂꯝꯃꯗꯤ ꯑꯩ ꯃꯥꯡꯉꯦꯒ
ꯀꯔꯤ
ꯑꯩꯉꯣꯟꯗ ꯋꯥꯔꯤ ꯇꯧ ꯇꯧꯔꯒ ꯀꯣ
ꯎꯝ
ꯊꯥ ꯌꯦꯡꯒ ꯑꯇꯣꯞꯄ ꯅꯨꯄꯤꯗ ꯈꯜꯂꯝꯃꯗꯤ ꯑꯩꯗꯤ ꯃꯥꯡꯖꯔꯦ ꯍꯥꯏꯒꯦ ꯇꯧꯕꯅꯦ ꯑꯗ
ꯀꯥꯏꯗꯩꯏꯅꯣ ꯑꯩ ꯑꯩ ꯅꯨꯄꯤ ꯐꯖꯅ ꯍꯥꯏꯈ꯭ꯔꯕꯗꯣꯅ ꯅꯨꯡꯁꯤꯅꯕꯒꯤ ꯂꯝꯕꯤꯗ ꯑꯩ ꯈꯣꯡ ꯊꯥꯡꯗ꯭ꯔꯤ ꯍꯥꯏꯕꯗꯣ
ꯎꯝ
ꯑꯩꯗꯤ ꯑꯁꯦꯡ ꯑꯁꯦꯡꯕꯗ ꯈꯨꯝꯕꯅꯤꯀꯣ
ꯈꯨꯃꯨ ꯈꯨꯃꯨ ꯈꯨꯃꯣ ꯇꯥꯏꯌꯦ ꯇꯥꯏꯌꯦ
ꯑꯩꯒꯤ ꯃꯔꯨꯞꯁꯤꯡ ꯅꯣꯏ ꯈꯨꯟ ꯃꯥꯟꯅꯕꯁꯤꯡꯗꯨꯗ ꯍꯪꯕ ꯃꯥꯁꯦ ꯀꯃꯥꯏꯅ ꯇꯧꯕ꯭ꯔꯥ ꯍꯥꯏꯕꯗꯣ ꯑꯗꯨꯝ ꯈꯪꯅꯤ ꯂꯣꯏꯅ ꯅꯪ ꯅꯪꯅ ꯍꯥꯏꯥꯏꯗꯥ ꯃꯤꯒꯤ ꯏꯁꯥꯃꯛꯕꯨ ꯈꯪꯗ꯭ꯔꯗꯤ ꯑꯩꯒꯤ ꯃꯔꯨꯞꯃꯛꯕꯨ ꯃꯑꯣꯡ ꯌꯦꯡꯂꯤ ꯀꯩꯅꯣ ꯈꯪꯉꯤ ꯍꯥꯏꯕꯗꯣ
ꯍꯣꯏ ꯍꯣꯏ
ꯑꯗꯨꯃꯥꯏꯅ ꯇꯧꯔꯗꯣ ꯅꯪꯒꯤ ꯋꯥꯔꯤꯒꯤ ꯃꯇꯨꯡ ꯏꯟꯅ ꯀꯣ
ꯅꯪꯁꯦ ꯀꯥꯎꯗꯤ ꯀꯥꯎꯗꯦꯅꯦ ꯑꯩꯅ ꯅꯍꯥꯟꯅ ꯍꯥꯏꯕꯗꯨ
ꯍꯥꯏꯗꯤ ꯃꯤꯅ ꯑꯃ ꯃꯤꯅ ꯑꯃ ꯍꯥꯏꯔꯛꯄꯗꯨꯗꯤ ꯀꯥꯎꯗꯤ ꯀꯥꯥꯎꯗꯤꯗ ꯍꯣꯏ ꯀꯥꯎꯒꯟꯗꯗꯤ
ꯑꯣ ꯏꯁꯃꯤꯗꯤ ꯋꯥꯏꯀꫭ
ꯏꯃꯥꯅ ꯑꯣꯏꯔꯣ ꯑꯃꯅ ꯑꯣꯏꯔꯣ ꯈꯔ ꯋꯥꯔꯤ ꯁꯨꯃꯥꯏꯅ ꯈꯔ ꯀꯩꯅꯣ ꯇꯧꯕ ꯃꯇꯝꯗꯀꯣ
ꯍꯥ
ꯍꯥꯏꯔꯒꯗꯤ ꯑꯩꯈꯣꯏꯁꯨ ꯀꯥꯎꯒꯟꯗꯦ
ꯑꯁ ꯊꯥꯏꯅꯗꯤꯀꯣ ꯍꯧꯖꯤꯛ ꯍꯧꯖꯤꯛ ꯑꯗꯨꯝ ꯊꯥ ꯊꯣꯛꯏꯁꯦ ꯑꯩꯈꯣꯏ ꯆꯤꯡꯅꯣꯛ ꯑꯩꯈꯣꯏ ꯌꯨꯝꯗ ꯂꯩꯕ ꯉꯅꯤ ꯁꯨꯝ ꯊꯥ ꯊꯣꯛꯑꯁꯤ ꯐꯖꯗ꯭ꯔꯥ ꯑꯗꯨꯒꯤ ꯑꯗꯨꯝ ꯅꯨꯡꯁꯤꯔ ꯐꯖꯕꯒꯤ ꯃꯄꯥꯟꯗ ꯏꯄꯥ ꯍꯣꯏ ꯂꯣꯏ ꯐꯝꯃꯒ ꯊꯥ ꯌꯦꯡꯍꯦꯛ ꯍꯦꯛ ꯊꯥꯒꯨꯝꯕ ꯌꯦꯡꯕꯅꯤꯅꯦ ꯊꯥ ꯌꯦꯡꯉꯒ ꯑꯩꯈꯣꯏꯅ ꯄꯥꯝꯕ ꯑꯗꯨꯝ ꯍꯥꯏꯕꯗꯣ
ꯎꯝ
ꯇꯧꯒꯟꯕꯅꯦ ꯑꯩꯗꯤ ꯊꯥꯒꯨꯝꯕꯁꯦ ꯑꯅꯦ ꯈꯪꯗꯦ ꯏꯁꯥꯅ ꯊꯥꯖꯕ ꯍꯥꯏꯁꯤꯔꯥ ꯇꯧꯒꯜꯂꯦ
ꯑꯩ ꯋꯥ ꯑꯃ ꯍꯪꯒ‌ꯦꯀꯣ ꯅꯣꯏ ꯔꯣꯝꯃꯤꯆꯦ
ꯑꯥ
ꯅꯣꯏꯒꯤ ꯒꯨꯟꯁꯦ ꯅꯣꯏꯒꯤ ꯁꯥꯒꯩ ꯅꯣꯏꯒꯤ ꯁꯥꯒꯩꯒꯤ ꯃꯤ ꯌꯥꯝꯕ꯭ꯔꯥ ꯅꯠꯇ꯭ꯔꯒ ꯅꯣꯏ ꯃꯔꯨꯞ
ꯅꯣꯏ ꯃꯔꯨꯞ ꯑꯩꯅ ꯍꯦꯛ ꯍꯦꯛ ꯍꯥꯏꯕ ꯁꯥꯖꯒꯩꯗꯨ ꯌꯥꯝꯕ꯭ꯔꯥ ꯑꯦ ꯅꯪꯅ ꯍꯥꯏꯔꯒ ꯍꯧꯖꯤꯛ ꯑꯩꯈꯣꯏ ꯑꯩꯈꯣꯏ ꯈꯨꯟꯗꯗꯤꯀꯣ
ꯎꯝ
ꯍꯧꯖꯤꯛ ꯑꯩꯒꯤ ꯁꯥꯒꯩꯗꯤ ꯅꯪ ꯈꯪꯉꯦꯀꯣ
ꯈꯪꯉ‌ꯦ
ꯑꯩꯒꯤ ꯁꯥꯒꯩꯗꯤ ꯈꯪꯕ ꯅꯠꯇ꯭ꯔꯣ
ꯈꯪꯉꯤꯅꯦ ꯈꯪꯉꯤꯅꯦ
ꯍꯣꯏ ꯑꯩꯒꯤ ꯁꯥꯒꯩꯗꯤ ꯌꯨꯝꯂꯥꯛ ꯇꯔꯥ ꯃꯉꯥꯁꯨ ꯁꯨꯔꯝꯃꯣꯏꯌꯦ
ꯎꯐ
ꯌꯨꯝꯂꯛ ꯈꯤꯇꯪꯅꯦ ꯑꯩꯈꯣꯏ ꯑꯩꯈꯣꯏ ꯈꯨꯟꯗ ꯑꯩꯒꯤ ꯁꯥꯒꯩꯁꯦ
ꯑꯗꯨꯗꯤ ꯃꯥꯏꯅꯣꯔꯤꯇꯤꯅꯤꯅꯦ
ꯑꯗꯣ ꯍꯧꯖꯤꯛ ꯅꯪꯒꯤ ꯅꯃꯥꯟꯅꯕꯗꯨ ꯑꯩꯈꯣꯏꯗꯨꯅ ꯑꯌꯥꯝꯕꯗꯣ ꯃꯣꯏ ꯌꯥꯝ ꯃꯣꯏꯒꯤꯅ ꯑꯣꯏꯌꯦꯕꯀꯣ ꯍꯥꯏꯕꯗꯤ ꯑꯩꯈꯣꯏꯒꯤ ꯁꯥꯒꯩꯁꯤ ꯈꯪꯗꯦ ꯌꯥꯝꯗꯦ ꯌꯥꯝꯗꯦ ꯑꯩꯈꯣꯏ ꯈꯨꯟ ꯑꯩꯈꯣꯏ ꯇꯔꯥ ꯃꯉꯥꯁꯨ ꯁꯨꯔꯝꯗꯧ ꯃꯥꯟꯗꯦ ꯈꯨꯟ ꯑꯁꯤꯃꯨ ꯆꯥꯎꯕꯗꯣ ꯂꯩꯇꯦ
ꯅꯣꯏꯒꯤ ꯑꯩ ꯅꯣꯏꯒꯤ ꯅꯣꯏꯒꯤ ꯁꯥꯒꯩꯗꯣ
ꯗꯣ ꯑꯩꯈꯣꯏꯔꯣꯝꯗꯤ ꯑꯃꯁꯨ ꯂꯩꯀꯣ ꯑꯩꯈꯣꯏꯗꯤ ꯎꯝ ꯇꯧꯕꯅꯦ
ꯍꯥꯏꯕꯗꯤ ꯁꯥꯒꯩꯗꯣ ꯃꯃꯤꯡ ꯑꯣꯟꯅꯕ ꯑꯣꯟꯅꯕ ꯑꯣꯟꯅꯕ ꯀꯩꯅꯣ ꯖꯒꯥ ꯖꯒꯥꯗ ꯑꯣꯟꯅ ꯀꯥꯎꯕꯗꯣ ꯑꯗꯨꯃꯥꯏꯅ
ꯑꯥ
ꯇꯣꯉꯥꯟ ꯇꯣꯉꯥꯟꯅ ꯀꯥꯎꯗ ꯑꯣꯏꯗꯤ ꯑꯣꯏꯔꯝꯅꯤꯕ ꯀꯣꯗꯨꯎ
ꯅꯠꯇꯦ ꯑꯩꯈꯣꯏꯒꯤ ꯁꯥꯒꯩꯗꯤꯀꯣ ꯇꯣꯉꯥꯟ ꯇꯣꯉꯥꯟꯅ ꯀꯧꯕꯗꯣ ꯑꯩꯈꯣꯏꯒꯤꯗꯤ ꯑꯝꯇ ꯂꯩꯇꯦꯕ ꯃꯐꯝ ꯇꯣꯉꯥꯟ ꯇꯣꯉꯥꯟ ꯆꯠꯁꯨ ꯑꯗꯨꯕꯨ ꯑꯩꯈꯣꯏꯒꯤ ꯁꯥꯒꯩꯁꯦ
ꯎꯝ
ꯄꯥꯛ ꯂꯩꯇꯕꯅꯦꯕ ꯂꯩꯗꯤ ꯂꯩꯌꯦꯕꯀꯣ ꯑꯗꯨꯕꯨ ꯑꯇꯣꯞꯄꯗꯨꯅ ꯌꯥꯝꯅ ꯌꯥꯎꯕꯁꯨ ꯌꯥꯎꯋꯦ ꯑꯗꯣ ꯑꯇꯣꯞꯄ ꯗꯅ ꯈꯤꯇꯪ ꯌꯥꯎꯕꯒꯨꯝꯕꯀꯣ
ꯎꯝ
ꯇꯧꯋꯦꯕ ꯑꯗꯨꯒꯤꯅꯤ ꯅꯪ ꯑꯅꯤꯔꯛ ꯌꯥꯎꯗꯦ
ꯑꯩꯈꯣꯏꯒꯤ ꯀꯝꯃ꯭ꯌꯨꯅꯤꯇꯤꯗꯀꯣ
ꯑꯥ
ꯈ꯭ꯋꯥꯏꯗꯒꯤ ꯁꯥꯒꯩ
ꯍꯣꯢ ꯅꯣꯢꯒꯤ ꯑꯥ ꯅꯣꯏ ꯍꯧꯖꯤꯛ ꯅꯪꯒꯤ ꯁꯥꯒꯩꯗꯣ ꯏꯃꯥꯒꯤ ꯁꯥꯒꯩꯅꯦ
ꯑꯁ ꯑꯗꯨꯗꯤ ꯅꯪꯁꯦ ꯏꯁꯨ ꯅꯪꯁꯦ ꯏꯁꯨꯒꯨꯝꯕꯅꯤꯅꯦ ꯑꯗꯨꯗꯤ ꯎꯝ
ꯑꯥ ꯍꯧ ꯖꯤꯛ ꯏꯃꯥꯁꯨ ꯅꯣꯏꯒꯤ ꯁꯥꯒꯩꯅꯦꯕꯀꯣ
ꯅꯣꯏ ꯅꯃꯗꯤ ꯀꯔꯝꯕ ꯀꯔꯝꯕ ꯈꯨꯟꯗꯒꯤꯔꯥ
ꯑꯩꯈꯣꯏ ꯈꯨꯟꯗꯒꯤꯅꯦ ꯈꯨꯟ ꯆꯞ ꯃꯥꯟꯅꯩꯌꯦ
ꯑꯠꯆꯥ ꯑꯠꯆꯥ ꯐꯩ ꯐꯩ ꯑꯗꯨꯗꯤ
ꯑꯗꯨꯝ ꯌꯨꯝ ꯈꯔ ꯑꯩꯈꯣꯏꯒꯤ ꯕꯕꯥꯒꯤ ꯌꯨꯝꯅ ꯑꯥ ꯃꯈꯥ ꯂꯩꯀꯥꯏ ꯍꯥꯏꯁꯤꯔꯥ ꯑꯗꯨ ꯏꯃꯥꯒꯤꯔꯨꯝ ꯌꯨꯝꯅꯥ ꯃꯊꯛ ꯂꯩꯀꯥꯏꯒꯨꯝꯕꯒꯤ ꯇꯥꯏꯞꯇꯅꯦꯕꯀꯣ ꯌꯥꯝ ꯂꯅꯕꯗꯤ ꯑꯣꯏꯗꯦ ꯏꯃꯥꯒꯤ ꯁꯥꯒꯩꯒꯤ ꯁꯥꯒꯩ ꯉꯥꯛꯇꯅꯦ ꯍꯣꯏ
ꯅꯣꯏꯒꯤ ꯅꯣꯏꯒꯤ ꯈꯨꯟꯗ ꯑꯩꯈꯣꯏꯒꯤ ꯑꯩꯒꯤ ꯁꯥꯒꯩꯁꯦ ꯌꯥꯝ
ꯌꯥꯝꯃꯅ ꯌꯥꯝ ꯂꯩꯑꯦ ꯑꯩꯈꯣꯏ ꯏꯕꯣꯛ ꯑꯕꯣꯛꯀꯤ ꯌꯨꯝꯐꯥꯎ ꯏꯃꯥꯒꯤ ꯁꯥꯒꯩꯅꯦ ꯏꯃꯥꯒꯤ ꯁꯥꯒꯩꯗꯨꯗꯤ
ꯑꯠꯆꯥ ꯅꯣꯡꯃ ꯑꯩꯒꯤ ꯅꯣꯡꯃ ꯑꯩꯈꯣꯏꯒꯤ ꯃꯔꯨꯞꯇꯣ ꯍꯧꯔꯒ ꯅꯪ ꯅꯪꯒꯤ ꯌꯨꯝꯗ ꯀꯣꯏꯕ ꯂꯥꯛꯀꯦꯀꯣ
ꯂꯥꯎ ꯑꯗꯨꯗꯤ ꯑꯗꯨꯗꯤꯀꯣ ꯀꯨꯝꯍꯩ ꯃꯇꯝꯗ ꯂꯥꯛꯀꯗꯕ ꯍꯥꯏ ꯅꯠꯇ꯭ꯔꯗꯤ ꯑꯩꯗꯤ ꯌꯨꯝꯗ ꯄꯥꯛ ꯂꯩꯔꯔꯣꯏꯕ
ꯑꯗꯨꯅꯤꯅꯦ ꯀꯨꯝꯍꯩ ꯀꯨꯝꯍꯩ ꯃꯇꯝꯗ ꯂꯥꯛꯗꯝꯅꯤ ꯑꯩꯁꯨ ꯑꯩꯁꯨ ꯌꯨꯝꯗ ꯏꯃꯥ ꯏꯄꯥꯅ ꯌꯨꯝ ꯂꯥꯛꯀꯦ ꯍꯥꯏꯕ ꯀꯥꯟꯗ ꯑꯁ ꯅꯪꯗꯤ ꯁꯥꯇ꯭ꯔꯥꯅꯤꯅ ꯑꯗꯨꯝ ꯌꯨꯝ ꯌꯨꯝ ꯂꯥꯛꯄ ꯐꯠꯇꯦ ꯁꯨꯝ ꯑꯗꯨꯗ ꯂꯩꯌꯨ ꯑꯗꯨꯝ ꯑꯗꯨꯝ ꯍꯥꯏꯔ ꯂꯩꯌꯦꯕ
ꯑꯗꯨꯅꯦ
ꯆꯤꯡꯃꯤ ꯑꯣꯏꯔꯁꯨ ꯆꯤꯡꯗꯁꯦ ꯄꯥꯛ ꯐꯖꯅ ꯂꯩꯕ ꯐꯪꯗ꯭ꯔꯦꯅꯦ ꯑꯗꯨꯅꯤ ꯈ꯭ꯋꯥꯏꯒꯤ ꯑꯗꯨ ꯃꯊꯛꯇ ꯏꯃꯨꯡꯗ ꯑꯇꯣꯝꯕ ꯑꯣꯏꯕꯃꯤꯅꯀꯣ ꯑꯁ ꯌꯥꯗꯦꯅꯦ ꯅꯣꯏ ꯌꯨꯝꯗ ꯂꯥꯛꯑꯗꯤ ꯃꯤ ꯑꯣꯏꯔꯣꯏ ꯑꯗꯨꯗ ꯀꯩ ꯀꯩꯅꯣ ꯇꯧꯕ ꯌꯥꯕ ꯑꯗꯨꯝ ꯇꯧ ꯍꯥꯏꯔꯒ ꯑꯗꯨꯝ ꯂꯩꯌꯦꯕꯀꯣ
ꯎꯝ ꯑꯩꯁꯨ ꯍꯧꯖꯤꯛ ꯑꯗꯨꯝ ꯊꯣꯛꯈ꯭ꯔꯕꯅꯤꯅ ꯏꯆꯦꯒ ꯍꯧꯖꯤꯛ ꯂꯩꯌꯦꯅ ꯑꯗꯨꯝ ꯑꯩ ꯍꯧꯖꯤꯛꯇꯤ ꯊꯕꯛꯀꯨꯝꯕ ꯊꯤꯅꯤꯡꯗꯕꯒꯤꯅꯦꯕꯀꯣ
ꯎꯝ
ꯑꯗꯨ ꯈꯔ ꯀꯩꯅꯣꯝꯃ ꯑꯩꯅ ꯊꯥꯒꯗꯕ ꯈꯔ ꯂꯩꯕꯣ ꯀꯔꯤ ꯇꯧꯕꯣ ꯇꯧꯕꯒꯤ
ꯑꯩꯁꯨ ꯑꯩꯁꯨ ꯑꯩꯒꯤ ꯑꯦꯛꯖꯥꯝꯒꯤ ꯔꯤꯖꯜ ꯉꯥꯏꯕ ꯑꯣꯏꯅ ꯊꯕꯛ ꯇꯧꯔꯨꯕꯒꯤ ꯂꯩꯕꯅꯤ ꯕꯨ ꯑꯦꯛꯖꯥꯝꯕꯨ ꯑꯦꯛꯖꯥꯝꯕꯨ ꯐꯦꯜ ꯍꯦꯛ ꯑꯣꯏꯔꯕ ꯀꯩ ꯀꯩꯅꯣ ꯇꯧꯕ ꯌꯥꯕ ꯊꯕꯛ ꯇꯧꯔꯒ ꯍꯧꯔꯅꯤ
ꯎꯝ ꯍꯧꯔꯣ ꯈꯪꯗ꯭ꯔꯦꯅꯦ ꯄꯨꯟꯁꯤꯁꯦ ꯃꯊꯥ ꯑꯁꯥ ꯑꯗꯨꯝ
ꯑꯩꯗꯤꯀꯣ ꯑꯃꯔꯣꯝꯗ ꯑꯃꯔꯣꯝꯗ ꯍꯥꯏꯔꯗꯤꯀꯣ ꯑꯃꯔꯣꯝꯅ ꯍꯥꯏꯔꯗꯤ ꯑꯩ ꯁꯤꯒꯨꯝꯕ ꯂꯝꯕꯤꯁꯦ ꯍꯣꯏ ꯀꯣꯛꯄꯨꯗꯤ ꯁꯥꯗꯤ ꯁꯥꯏ ꯑꯗꯨ ꯑꯣꯏ ꯌꯥꯝ ꯀꯟꯗꯤ ꯁꯥꯕ ꯑꯣꯏꯗꯦ
ꯑ ꯑꯩꯅ ꯁꯥꯕ ꯍꯥꯏꯕꯗꯤ ꯑꯩꯗꯤ ꯁꯔꯤꯗ
ꯑꯗꯨꯝ ꯌꯥꯅ ꯌꯥꯕ ꯑꯌꯥ ꯑꯌꯥꯕ ꯑꯃ
ꯑꯃ ꯑꯃ ꯂꯥꯛꯀꯅꯤ ꯍꯥꯏꯅ ꯑꯗꯨꯝ ꯈ ꯑꯩꯗꯤ ꯑꯩꯅ ꯁꯥꯕ ꯍꯥꯏꯕꯁꯤꯕꯨꯀꯣ
ꯎꯝ
ꯈꯪꯗꯦ ꯑꯗꯨꯝ ꯊꯕꯛ ꯍꯣꯏ ꯊꯕꯛꯇꯪ ꯊꯕꯛ ꯍꯥꯏꯔꯁꯨ ꯑꯗꯨꯝ ꯈꯔ ꯆꯥꯎꯥꯎꯕꯗꯤ ꯄꯥꯝꯃꯦꯅ
ꯃꯥꯅꯦ ꯃꯥꯅꯤ
ꯒꯨꯝꯕ ꯑꯗꯨꯝ ꯐꯪꯗꯗꯤ ꯀꯥꯏꯅꯁꯨ ꯈꯟꯕ ꯌꯥꯎꯋꯦ ꯏꯆꯦꯅꯗꯤ ꯑ ꯆꯍꯤ ꯃꯤ ꯆꯍꯤ ꯑꯅꯤ ꯑꯍꯨꯝ ꯊꯥꯕ ꯑꯩꯣꯏ ꯉꯥꯛꯇꯅꯤꯗꯤ ꯍꯥꯏꯌꯦꯕꯀꯣ
ꯎꯝ
ꯈꯜꯂꯦꯅꯦ ꯋꯥꯈꯜꯗꯤ
ꯑꯩꯁꯨ ꯑꯗꯨꯃꯥꯏꯅ ꯇꯧꯅꯤ ꯑꯩꯁꯦ ꯑꯩꯅ ꯈꯜꯂꯤꯁꯤ ꯍꯧꯖꯤꯛꯁꯤ ꯌꯥꯝ ꯊꯥꯈ꯭ꯔꯕꯅꯤꯅ ꯃꯥꯏ ꯄꯥꯛꯄ ꯉꯝꯗ꯭ꯔꯤꯁꯦ ꯑꯩꯗꯤ ꯕꯦꯛꯁ꯭ꯂꯥꯏ ꯌꯥꯝ ꯆꯠꯂꯦꯕꯀꯣ ꯑꯃꯔꯣꯝꯗ ꯍꯥꯏꯔꯗꯤ ꯑꯗꯨꯕꯨ ꯑꯩꯈꯣꯏ ꯏꯌꯥꯝꯕꯁꯤꯡꯅ ꯍꯥꯏꯔꯕꯗꯤ ꯑꯩꯁ ꯃꯤ ꯃꯌꯥꯝ ꯁꯛꯁꯦꯁ ꯑꯣꯏꯔꯤꯕꯗ ꯆꯍꯤ ꯃꯔꯤ ꯃꯉꯥ ꯆꯪꯕꯅꯤ ꯍꯥꯏ
ꯍꯣꯏ ꯅꯪ ꯀꯌꯥꯗꯤ ꯊꯥꯈ꯭ꯔꯦ ꯑꯦꯛꯖꯥꯝꯗꯤ
ꯑꯍꯨꯝ ꯃꯔꯤꯗꯤ ꯊꯥꯈ꯭ꯔꯕꯅꯦ
ꯎꯝ ꯅꯣꯡꯃꯗꯤ ꯅꯠꯇ꯭ꯔꯁꯨ ꯅꯣꯡꯃꯗꯤ ꯐꯥꯎꯅꯤꯗ
ꯈꯤꯇꯪ ꯈꯤꯇꯪꯗ ꯑꯗꯨꯝ ꯂꯩꯍꯧꯕꯀꯣ ꯑꯁ ꯑꯗꯨꯗꯒꯤꯅꯦ ꯈ꯭ꯋꯥꯏꯅꯤꯡꯉꯦ
ꯍꯧꯖꯤꯛ ꯏꯃꯥꯟꯅꯕꯗꯨꯁꯨ ꯀꯣ
ꯎꯝ
ꯃꯥꯅ ꯍꯧꯖꯤꯛ ꯁꯤꯕꯥꯏ ꯑꯣꯏꯔꯤꯕꯅꯦꯕ
ꯎꯝ
ꯃꯥꯁꯨ ꯀꯩꯅꯣ ꯇꯧꯕꯅꯦ ꯏꯃꯥꯟꯅꯕꯗꯨꯁꯨ ꯀꯨꯏꯔꯦꯕ ꯍꯥꯏꯕꯗꯤ ꯃꯥꯅ ꯑꯦꯛꯖꯝ ꯊꯥꯔ ꯂꯥꯛꯄꯗꯣ
ꯎꯝ
ꯑꯩꯉꯣꯟꯗ ꯍꯦꯟꯅ ꯀ꯭ꯂꯥꯁ ꯃꯔꯤꯔꯥ ꯍꯥꯟꯕꯅꯦ
ꯎꯝ
ꯑꯗꯨꯗꯤ ꯌꯥꯝ ꯋꯥꯍꯟꯅꯤꯅ
ꯎꯝ ꯑꯅꯤꯅꯦ
ꯀꯨꯝꯁꯤ ꯀꯨꯝꯁꯤꯅ ꯐꯥꯎꯕꯅꯦ
ꯅꯣꯏ ꯈꯨꯟꯒꯤ ꯃꯤꯔꯥ
ꯑꯩ ꯈꯪꯂꯝꯕ ꯌꯥꯏꯀꯣ
ꯑꯥ ꯈꯪꯉꯝꯕꯁꯨ ꯌꯥꯏ
ꯆꯪꯕ ꯑꯣꯏꯔꯝꯅꯤ ꯍꯣꯏꯕ ꯋꯤꯁꯤ ꯑꯗꯨꯃꯥꯏꯅ ꯆꯪꯕꯒꯨꯝꯊꯧ
ꯑ ꯈꯪꯉꯦ ꯈꯪꯉꯦ ꯑꯩꯒ ꯂꯩꯃꯤꯟꯅꯕꯅꯤ ꯑꯗꯨ ꯇꯝꯕꯗ ꯑꯩꯒꯤ ꯑꯩ ꯑꯩ ꯍꯥꯟꯅ ꯂꯩꯃꯤꯟꯅꯔ
ꯑꯣ ꯑꯗꯨꯁꯨ ꯑꯗꯨꯝ
ꯃꯥꯅ ꯑꯩꯒꯤ ꯃꯥꯒꯤ ꯃꯤꯡ ꯍꯥꯏꯔꯗꯤ ꯅꯪ ꯈꯪꯉꯕꯅꯤꯀꯣ
ꯍꯥꯏꯔꯨꯔꯥꯅꯨꯗ ꯈꯪꯉꯤꯗ ꯍꯥꯏꯗꯁꯨ ꯑꯗꯨꯒꯤ ꯑꯗꯨ ꯑꯗꯨ
ꯃꯥꯅ ꯑꯩꯈꯣꯏ ꯄꯨꯟꯅ ꯂꯩꯃꯤꯟꯅꯕꯀꯣ ꯃꯥꯅ ꯗꯥꯎꯟ ꯐ꯭ꯂꯣꯔꯗ ꯂꯩꯕ ꯍꯥꯏꯅꯦ ꯑꯞ ꯏꯁꯇꯤꯌꯔꯗ ꯂꯩꯕꯀꯣ
ꯑꯣ
ꯃꯣꯏꯗꯤ ꯂꯥꯏꯔꯤꯛꯇꯤ ꯈꯔ ꯀꯟꯅ ꯄꯥꯗꯤ ꯄꯥꯕꯖꯥꯠꯅꯤ ꯑꯩꯈꯣꯏꯗꯤ
ꯀꯗꯤ
ꯄꯔꯇꯤ ꯑꯣꯏꯣꯏ ꯀꯩ ꯀꯩ